ꯍꯜꯂꯣ ꯇꯥꯕ꯭ꯔꯣ ꯃꯔꯨꯞ
ꯇꯥꯏ ꯇꯥꯏ ꯃꯨꯔꯨꯛ ꯇꯥꯏꯌꯦ
ꯃꯔꯨꯞ ꯍꯥꯏꯗꯤ ꯁꯨꯇꯤꯅꯣ ꯑꯣꯏꯕꯁꯤ ꯀꯃꯥꯏ ꯀꯃꯥꯏ ꯇꯧꯔꯤꯅꯣ
ꯑꯣ ꯁꯨꯝ ꯂꯩꯔꯝꯕꯅꯤ ꯑꯩꯁꯨ ꯁꯨꯇꯤ ꯑꯣꯏꯕꯁꯤꯗ ꯅꯪꯉꯣꯟꯗꯕꯨ ꯀꯣꯜ ꯇꯧꯁꯤ ꯈꯜꯂꯝꯃꯤꯅꯦ ꯌꯥꯆꯪꯉꯛꯄꯁꯤꯗ ꯉꯥꯛꯇꯪ ꯁꯨꯝ ꯍꯋꯥ ꯅꯨꯡꯁꯤꯖ ꯆꯥꯕ ꯀꯣꯏꯊꯣꯛꯎꯁꯤꯔ ꯈꯜꯂꯝꯕꯅꯤ ꯑꯗꯨꯗꯣ ꯅꯪꯉꯣꯟꯗꯕꯨ ꯍꯥꯏꯒꯦꯠꯇ ꯅꯪꯗꯕꯨ ꯍꯥꯟꯅ ꯇꯧꯔꯛꯑꯦꯅꯦ ꯀꯣꯜꯁꯦ
ꯃꯔꯨꯞ ꯑꯗꯨ ꯑꯩꯗꯤ ꯍꯋꯥ ꯅꯨꯡꯁꯤꯠ ꯆꯥꯕ ꯆꯠꯁꯦꯔꯥ ꯈꯜꯂꯝꯃꯤꯅꯦ ꯍꯥꯏꯕꯗꯤ ꯕꯣꯔꯥꯁꯤꯡꯁꯨ ꯅꯣꯡ ꯆꯥꯅꯤꯡꯉꯦ ꯆꯥ ꯁꯥꯥꯕ ꯅꯣꯡ ꯊꯛꯑꯒ ꯉꯥꯏꯍꯥꯛ ꯁꯨꯝ ꯀꯣꯏꯊꯣꯛꯅꯤꯡꯉꯦ ꯍꯥꯏꯇꯥꯔꯦ ꯑꯗꯨ ꯃꯔꯨꯞꯄꯨ ꯀꯩ ꯈꯜꯂꯤꯒꯦ
ꯌꯥꯏ ꯃꯔꯨꯞ ꯑꯗꯨꯅꯤ ꯑꯩꯅ ꯄꯥꯝꯃꯤꯁꯨ ꯑꯗꯨꯝ ꯀꯥ ꯂꯩꯁꯤꯟꯕꯁꯨ ꯋꯥꯏꯗꯅ ꯆꯥ ꯒꯤꯂꯥꯁ ꯑꯃ ꯊꯛꯑꯒ ꯕꯣꯔꯥꯁꯤꯡꯁꯨ ꯈꯔ ꯆꯥꯔꯒꯀꯣ ꯏꯅꯦꯅ ꯉꯥꯛꯇꯪ ꯈꯥꯏꯔꯒ ꯅꯨꯡꯉꯥꯏꯔꯒ ꯂꯧꯅꯤꯡꯉꯤꯅꯤ ꯑꯩꯁꯨ ꯉꯥꯏꯗꯒꯤ ꯑꯗꯨꯒ ꯈꯜꯂꯝꯃꯤꯅꯤ ꯉꯥꯛꯇꯪ ꯊꯨꯕ ꯐꯗꯣꯏ ꯆꯅꯤ
ꯍꯣꯏꯅꯦ ꯑꯗꯨ ꯉꯥꯏꯍꯥꯛꯇꯪ ꯊꯨꯕꯅꯗꯤ ꯐꯗꯧ ꯃꯥꯜꯂꯦ ꯑꯗꯣ ꯃꯔꯨꯞꯄꯨ ꯉꯁꯥꯏ ꯀ ꯀꯔꯤ ꯀꯔꯤꯦ ꯁꯨꯇꯤꯁꯨ ꯑꯣꯏꯕꯅꯤꯅ ꯀꯩ ꯀꯩ ꯇꯧꯔꯣ ꯂꯜꯂꯤꯒꯦ ꯁꯤꯕꯣ
ꯑꯁ ꯃꯔꯨꯞ ꯑꯁꯤ ꯁꯨꯇꯤ ꯑꯣꯏꯕ ꯅꯨꯃꯤꯠꯁꯤꯅ ꯍꯦꯟꯅ ꯊꯕꯛꯇꯁꯤꯤ ꯆꯤꯜꯂꯤꯦ ꯄꯨꯔꯥ ꯊꯕꯛꯇꯤ ꯃꯩ ꯄꯥꯗꯦ ꯍꯧꯔꯤꯁ ꯍꯦꯛ ꯌꯥꯎꯍꯧꯕꯗꯒꯤ ꯌꯥꯎꯍꯧꯔꯦ ꯑꯌꯨꯛ ꯉꯟꯇꯥꯅ ꯍꯧꯒꯠꯂꯦ ꯑꯗꯨꯗ ꯋꯥꯋꯥꯛꯀꯤꯡ ꯉꯥꯛꯇꯪ ꯆꯠꯂꯨꯔꯦ ꯑꯌꯨꯛꯇ ꯀꯤꯂꯣꯃꯤꯇꯔ ꯌꯥ ꯑꯗꯨꯝ ꯑꯍꯨꯝ ꯃꯔꯤ ꯆꯥꯡ ꯆꯠꯂꯦ ꯉꯁꯤ ꯑꯗꯨ ꯍꯜꯂꯒ ꯌꯨꯝꯒꯤ ꯃꯅꯥ ꯃꯁꯤꯡ ꯏꯟꯁꯥꯡ ꯅꯥꯄꯤ ꯀꯩ ꯃꯌꯨꯝ ꯆꯦꯛ ꯇꯧꯁꯤꯜꯂꯦ ꯏꯁꯤꯡ ꯅꯥꯄꯤ ꯆꯥꯏꯕꯤꯕ ꯈꯣꯠꯄ ꯃꯌꯥꯝ ꯇꯧꯗꯕꯕ ꯊꯕꯛꯁꯤ ꯂꯣꯏ ꯅꯥꯏꯗꯦ ꯍꯧꯖꯤꯛ ꯋꯥꯏꯗꯪ ꯂꯣꯏꯔꯒ ꯐꯝꯃꯝꯃꯤꯅꯤ ꯃꯔꯨꯞꯇꯤ ꯉꯁꯤꯗꯤ ꯀꯔꯤ ꯀꯔꯤ ꯊꯕꯛ ꯍꯣꯠꯅꯔꯨꯔꯕ
ꯈꯔ ꯈꯔ ꯌꯥ ꯑ ꯀꯁ ꯁꯔ ꯁ ꯇꯔꯦ ꯑꯗꯨ ꯃꯥꯪꯕꯨ ꯁꯤꯛꯇ ꯁꯤ
ꯔꯨꯇꯤ ꯅꯨꯃꯤꯠꯁꯤꯦ ꯍꯥꯏꯁꯤ ꯃꯔꯨ ꯑꯩꯅ ꯔꯨꯇꯤ ꯍꯥꯏꯗꯤ ꯍꯧꯖꯤꯛ ꯑꯌꯨꯛ ꯋꯥꯛꯀꯤꯡ ꯆꯠꯂꯔꯦ ꯍꯜꯂꯦꯗꯅ ꯑꯗꯨꯒ ꯏꯁꯤꯡ ꯑꯩꯈꯣꯏꯒꯤ ꯃꯅꯥ ꯃꯁꯤꯡ ꯈꯔ ꯏꯁꯤꯡ ꯈꯔ ꯆꯥꯏꯕꯤꯕ ꯈꯣꯠꯄ ꯂꯧꯒ ꯍꯥꯏꯗꯤ ꯍꯤꯡꯒꯣꯜ ꯅꯨꯡꯒꯣꯜꯗꯨ ꯈꯔ ꯀꯣꯏꯔ ꯁꯨꯝ ꯌꯦꯡꯉꯦ ꯊꯥꯁꯤ ꯃꯤꯅ ꯍꯧꯍꯟꯅꯤꯡꯕꯅꯤꯅꯀꯣ ꯃꯥꯡꯕꯗꯤ ꯌꯥꯗꯕꯅꯤꯅ ꯈꯔ ꯇꯧꯔꯦ ꯑꯗꯩꯗꯤ ꯑꯉꯥꯡꯁꯤꯡꯅꯁꯨ ꯀꯩꯅꯣꯝ ꯆꯥꯁꯦꯗꯀꯣ ꯅꯨꯄꯤ ꯑꯉꯥꯡ ꯅꯨꯄꯤꯅꯁꯨ ꯀꯩꯅꯣꯝ ꯆꯥꯁꯦ ꯈꯣꯠꯁꯦꯅ ꯀꯟꯅ ꯍꯥꯏꯕꯗꯒꯤ ꯐꯔꯦ ꯐꯔꯦ ꯀꯩ ꯆꯥꯅꯤꯡꯒꯦ ꯍꯥꯏꯕ ꯀꯥꯟꯗ ꯃꯣꯏ ꯆꯤꯛꯀꯟ ꯌꯦꯟ ꯆꯥꯅꯤꯡꯉꯦ ꯌꯦꯟ ꯆꯥꯅꯤꯡꯉꯦ ꯍꯥꯏꯔꯗꯤ ꯌꯦꯟꯗꯨ ꯂꯩꯔꯨꯔꯦ ꯑꯗꯨ ꯐꯖꯅ ꯊꯣꯡꯗꯔ ꯆꯥꯔꯦ ꯍꯥꯎꯁꯨ ꯍꯥꯎꯔꯦ ꯉꯁꯤꯗꯤ ꯌꯥꯝ ꯅꯨꯡꯉꯥꯏꯅ ꯋꯥꯈꯜ ꯅꯨꯡꯉꯥꯏꯅ ꯊꯣꯡꯉꯒ ꯆꯥꯕꯔꯣ ꯀꯩꯒꯤꯅꯣ ꯈꯪꯗ꯭ꯔꯦ ꯃꯔꯨꯞꯗꯤ ꯉꯁꯤ ꯀꯩꯀꯩ ꯀꯔꯤ ꯃꯊꯦꯜ ꯆ ꯌꯥꯥꯔ ꯅꯣꯏꯁ
ꯃ ꯃꯔꯨꯞ ꯅꯨꯡ ꯉꯥꯡ ꯈꯤꯇꯪꯛꯇ ꯇꯕ ꯋꯥꯂꯤ ꯀꯔꯟꯁ
ꯑ
ꯇꯥꯏ ꯇꯥꯏꯦ
ꯑꯗꯣ ꯑꯌꯨꯛꯀꯤꯗꯤ ꯑꯌꯨꯛꯇꯤ ꯅꯨꯡꯁꯥꯁꯨ ꯁꯥꯕꯗꯨꯅ ꯑꯆꯝꯕ ꯀꯩꯒꯨꯝꯕ ꯊꯤꯔꯒ ꯃꯅꯥ ꯃꯁꯤꯡ ꯑꯆꯝꯕ ꯍꯥꯏꯗꯤ ꯀꯣꯕꯤꯒꯨꯝꯕ ꯆ ꯆꯥꯔꯦ ꯍꯥꯏꯇꯥꯔꯦ ꯑꯁ ꯐꯁꯤ ꯑ
ꯑꯣ ꯍꯣꯏꯅꯦ ꯅꯨꯡꯁꯥ ꯁꯥꯕ ꯍꯧꯖꯤꯛꯀꯥꯟꯁꯤꯕꯨ ꯑꯆꯝꯕꯗ ꯀꯔꯤꯅꯣ ꯈ꯭ꯋꯥꯏ ꯍꯥꯎꯔꯤꯒꯦ ꯃꯊꯦꯜꯁꯤꯕꯨ
ꯑꯣ ꯑꯩꯒꯤ ꯑꯣꯏꯅꯗꯤ ꯈꯃ ꯑꯁꯤꯟꯕꯗ ꯍꯥꯏꯗꯤ ꯉꯥꯗꯨꯗ ꯊꯥꯛꯑꯒ ꯆꯪꯊꯣꯛ ꯊꯣꯛꯄ ꯅꯥꯀꯟ ꯇ
ꯑ ꯍꯥꯎꯅꯦ ꯍꯥꯎꯅꯦ ꯍꯥꯏ ꯑꯩꯁꯨ ꯑꯁ ꯑꯩꯁꯨ ꯑꯩꯈꯣꯏꯒꯤ ꯁꯥꯏꯗ ꯑꯗꯨꯝ ꯍꯥꯏꯔꯤꯅꯤ ꯉꯁꯤꯁꯦ ꯑꯆꯝꯕ ꯆꯥꯅꯤꯡꯉꯤ ꯈꯣꯠꯅꯤꯡꯉꯤ ꯑꯗꯨꯝ ꯏꯟꯁꯥꯡ ꯊꯥꯎ ꯊꯣꯡꯕ ꯌꯥꯎꯔ ꯊꯣꯡꯒꯅꯣ ꯈꯣꯠꯀꯅꯨ ꯊꯕꯛ ꯆꯠꯄ ꯍꯜꯂꯛ ꯀꯥꯟꯗ ꯐꯣꯟ ꯇꯧꯔ ꯍꯥꯏꯔꯤꯅꯤ ꯍꯥꯏꯗꯤ ꯑꯉꯥꯡꯈꯩꯁꯤꯅ ꯑꯃꯨꯛ ꯊꯥꯎ ꯅꯨꯡ ꯄꯨꯖꯔ ꯆꯥꯅꯤꯡꯕ ꯑꯩꯈꯣꯏꯅ ꯑꯃꯨꯛ ꯀꯩꯅꯣꯁꯦ ꯍꯥꯏꯗꯤ ꯑꯆꯝꯕ ꯍꯧꯖꯤꯛꯀꯥꯟꯁꯤꯀꯣ ꯑꯆꯝꯕꯒꯨꯝꯕ ꯍꯥꯏꯗꯤ ꯑꯗꯨꯃꯥꯏꯅ ꯑꯁꯨꯝꯕꯁꯤꯅ ꯈꯔ ꯄꯥꯝꯖꯩꯅꯤ ꯍꯧꯖꯤꯛꯀꯥꯟꯁꯤ ꯃꯅꯥ ꯍꯋꯥꯏꯅ ꯑꯃꯨꯛ ꯊꯥꯎꯗ ꯆꯥꯅꯤꯡꯉꯤꯗꯅ ꯍꯧꯖꯤꯛꯅ ꯑꯆꯝꯕ ꯆꯝꯐꯨꯠꯀꯨꯝꯕ ꯑꯗꯩꯅ ꯁꯥꯒꯠꯔꯛꯄ ꯄꯣꯠ ꯆꯥꯛ ꯆꯥꯕ ꯌꯥꯗꯦꯕ ꯇꯧꯔꯤꯁꯦ
ꯑ ꯍꯥꯏꯗꯤ ꯑꯩꯣꯏ ꯑꯩꯈꯣꯏꯁꯨ
ꯎꯝ
ꯆ ꯆꯕꯥꯂꯗ
ꯎꯝ ꯁꯨꯝ ꯑꯍꯟ ꯑꯣꯏꯜꯂꯛꯄꯁꯤ ꯌꯣꯏꯔꯝꯃꯅꯤ ꯈꯜꯂꯦ ꯑꯩꯅꯁꯨ ꯅꯠꯇ꯭ꯔ ꯃꯔꯨ
ꯑꯗ ꯐꯥꯎꯁꯅ ꯍꯂꯖ ꯀꯅ ꯑꯆ ꯃ ꯆ ꯃ
ꯎꯝ ꯃꯥꯅꯤ ꯃꯥꯅꯤ ꯑꯗꯨꯅꯤ ꯈꯔ ꯈꯔ ꯈꯔ ꯈꯔꯁꯨ ꯑꯉꯥꯡꯈꯩ ꯈꯜꯂꯒꯅꯤ ꯁꯨꯝ ꯊꯥꯎ ꯊꯣꯡ ꯑꯍꯥꯎꯕ ꯁꯨꯝ ꯄꯤꯖꯕ ꯆꯥꯕꯁꯦ ꯑꯩꯣꯏꯒꯤ ꯑꯣꯏꯅꯗꯤꯀꯣ ꯑꯩꯗꯤ ꯈꯔ ꯂꯩ ꯑꯩ ꯑꯗꯨꯕꯨ ꯁꯥ ꯉꯥ ꯆꯥꯗꯕꯤꯗ ꯀꯩꯅꯣ ꯑꯣꯏꯅ ꯗꯥꯏꯔꯦꯛ ꯚꯤꯖꯤꯇꯦꯔꯤꯌꯥꯟ ꯑꯗꯨ ꯑꯣꯏꯅ ꯂꯩꯔꯒ ꯑꯣꯏꯔꯁꯤ ꯈꯜꯂꯕꯅꯤ ꯊꯥꯎ ꯅꯨꯡꯁꯥ ꯅꯨꯡ ꯆꯥꯕꯕꯁꯤ ꯍꯛꯆꯥꯡꯁꯨ ꯁꯣꯏꯑꯦꯔ ꯁꯨꯝꯥꯏ ꯍꯥꯏꯔꯛꯄꯁꯤꯗ ꯀꯤꯁꯨꯨ ꯀꯤꯂꯦꯅ ꯇꯧꯔꯤ ꯏꯊꯟꯗ ꯄꯪꯐꯥ ꯄꯥꯈꯠꯂꯤꯔꯥ ꯅꯠꯇ꯭ꯔꯒ ꯀꯅꯣ ꯈꯪꯗꯦ ꯇꯥꯎ
ꯌꯦꯂꯒꯦꯗ
ꯍꯥꯥ
ꯆꯁꯤ ꯆꯥꯡꯦ
ꯅꯠꯇꯦ ꯁꯥ ꯉꯥ ꯆꯥꯗꯔꯤꯕ ꯃꯅꯥ ꯃꯁꯤꯡ ꯑꯣꯏꯅ ꯆꯥꯔꯒ ꯂꯩꯌꯦꯁꯅ ꯈꯜꯂꯦ ꯍꯥꯏꯕ
ꯁ ꯀ ꯁꯤ ꯍꯥꯏ ꯁꯥꯂ ꯇꯣꯉ ꯃꯗꯤ ꯀ ꯂ ꯣꯁ ꯑ
ꯀꯔꯤ ꯃꯔꯨꯞ ꯐꯖꯅ ꯇꯥꯗ ꯅꯠꯇ ꯐꯖꯅ ꯄ ꯍꯟꯕꯤꯔꯛ ꯀꯩ ꯍꯥꯏꯣ
ꯑ ꯌꯥ ꯆꯄ
ꯇꯞꯇꯤ ꯇꯞꯇꯤ ꯃꯔꯨꯞ ꯑꯗꯨꯝ ꯈꯔ ꯀꯟꯅ ꯉꯥꯡꯉ ꯑꯗꯨꯝ ꯇꯥꯏꯌꯦꯕ
ꯃ ꯍꯥ ꯀꯥꯏꯗ
ꯑꯗꯨꯅꯤꯅ ꯌꯨꯝꯒꯤ ꯑꯉꯥꯡ ꯅꯨꯄꯤ ꯃꯈꯩꯁꯤꯅ ꯊꯦꯡꯉꯒ ꯆꯠꯊꯣꯛꯍꯟꯅꯤꯡꯗꯕ ꯍꯧꯖꯤꯛꯀꯥꯟꯁꯦ ꯃꯇꯝꯗꯒ ꯐꯠꯇꯕꯀꯣ ꯌꯥꯝ ꯊꯦꯡꯖꯤꯟꯉꯁꯨ ꯌꯥꯝ ꯅꯨꯡꯉꯥꯏꯇꯦ ꯑꯗꯨ ꯌꯥꯅꯤꯅ ꯃꯔꯨꯞ ꯉꯥꯛꯇꯪ ꯌꯧꯔꯨꯔꯒ ꯀꯨꯏꯅꯁꯨ ꯀꯨꯏ ꯀꯨꯏꯔꯗꯕ ꯍꯥꯔ ꯉꯥꯛꯇꯪ ꯑꯗꯨꯝ ꯆꯊꯣꯛꯎ ꯆꯠꯊꯣꯛꯎꯁꯦꯕ ꯍꯥꯏꯗꯤ ꯍꯥꯏꯗꯤ ꯍꯋꯥ ꯅꯨꯡ ꯉꯥꯛꯇꯪ ꯄꯨꯔꯥ ꯆꯥꯊꯛꯑꯒ ꯍꯥꯏꯗꯤ ꯑꯋꯥ ꯅꯨꯡꯁꯤꯠ ꯆꯥꯔꯒ ꯐ꯭ꯔꯦꯁ ꯄꯩꯁꯥꯁꯤ ꯈꯔ ꯆꯦꯛꯀꯠ ꯍꯟꯊꯗꯤ ꯌꯥꯔꯣꯏꯗ ꯁꯨꯝ ꯀ ꯑꯗꯨꯝ ꯂꯩꯕꯁꯨ ꯋꯥꯏꯑꯕ ꯅꯠꯇ꯭ꯔꯣ
ꯍ ꯃꯥꯅꯤ ꯑꯩꯁꯨ ꯍ ꯍꯥꯏꯁꯨ ꯁ ꯌꯅꯤꯅ ꯍꯧꯣ ꯐ ꯍꯥꯏꯕꯨ ꯑꯗꯨꯠꯇꯕ ꯁꯤ
ꯃꯥꯅꯤ ꯐꯔꯅꯤ ꯌꯥꯝ ꯐꯔꯅꯤ ꯍꯧꯕꯤꯔꯛꯏꯁꯤ ꯑꯩ ꯁꯨꯡꯍꯧꯕ ꯍꯧꯕꯤꯔꯛꯇꯦ ꯈꯜꯂꯝꯃꯤꯅꯤ ꯈꯔ ꯈꯔ ꯍꯧꯔꯑꯗꯤ ꯈꯔ ꯈꯔ ꯀꯣꯏꯊꯣꯛꯄꯁꯨ ꯑꯩꯈꯣꯏꯁꯨ ꯆꯠꯄ ꯐꯪꯉꯤꯗꯅ ꯅꯨꯄꯤ ꯑꯉꯥꯡ ꯊꯤꯒꯦ ꯍꯥꯏꯖꯕ ꯋꯥꯅꯤ ꯀꯣꯏꯅꯤꯡꯉꯦ ꯑꯩꯈꯣꯏꯁꯨ ꯆꯠꯅꯤꯡꯉꯦꯕ ꯅꯣꯏꯅ ꯍꯧꯔꯛꯇ꯭ꯔꯗꯤ ꯀꯃꯥꯏꯅ ꯄꯥꯈꯪ ꯁꯥ ꯆꯠꯂꯨꯅꯤ ꯏꯊꯟꯇ
ꯃꯔꯨꯞ ꯅꯨꯄꯤ ꯑꯉꯥꯡ ꯊꯤꯅꯤꯅ ꯆꯠꯊꯣꯛꯄꯁꯤꯕꯨ ꯅꯨꯄꯤ ꯑꯉꯥꯡꯅꯣ ꯀꯔꯤꯝ ꯍꯥꯏꯔꯣꯏꯗꯅꯣ ꯀꯃꯥꯏꯅ ꯇꯧꯔꯤꯅꯣ ꯌꯥꯅꯤꯗ ꯍꯥꯏꯔꯤꯁꯤꯕꯨꯣ ꯃ ꯊꯨꯕꯤꯗꯅ
ꯀꯩꯁꯨ ꯇꯧꯋꯤꯗ ꯃꯔꯨꯞ ꯑꯁ ꯑꯩꯁꯤꯕꯨ ꯅꯨꯄꯤꯅ ꯉꯝꯕꯒꯤ ꯇꯥꯏꯞꯇ ꯌꯥꯅꯤ ꯍꯥꯏꯗꯣꯏꯅꯤ ꯃꯉꯣꯟꯗ ꯑꯩꯈꯣꯏ ꯏꯇꯥꯎꯅ ꯐꯣꯟ ꯇꯧꯔ ꯑꯦꯛꯇꯪ ꯊꯣꯛꯎꯒꯦ ꯈꯣꯠꯂꯨꯒꯦ ꯀꯨꯏꯅ ꯂꯩꯑꯣꯗ ꯐꯠ ꯉꯥꯛꯇꯪ ꯊꯑꯒ ꯆꯥ ꯒꯤꯂꯥꯁ ꯑꯃ ꯊꯛꯁꯦ ꯀꯨꯅꯒꯗꯕꯁꯨ ꯀꯨꯏꯅꯤꯅꯀꯣ ꯑꯗꯨꯃꯥꯏꯅ ꯍꯥꯏꯔ ꯊꯂꯛꯄꯅꯤꯅ ꯀꯩꯁꯨ ꯍꯥꯏꯕ ꯉꯝꯕ ꯅꯠꯇꯦ ꯃꯣꯏꯅ ꯁꯥꯎꯔꯤꯁꯤꯅ ꯊꯦꯡ ꯊꯦꯡꯅ ꯍꯩꯖꯤꯟꯕ ꯌꯨꯝ ꯆꯪꯅꯤ ꯈꯪꯗꯕꯒꯨꯝꯕ ꯁꯨꯝꯕ ꯇꯧꯕꯁꯤꯗꯗꯤ ꯃꯣꯏꯅ ꯌꯥꯝ ꯁꯥꯎꯔꯤꯁꯨ ꯁꯥꯎꯋ
ꯑ ꯌ ꯆ ꯊ ꯊ ꯍ ꯌꯥꯝꯅꯤꯕ
ꯑꯁ ꯅꯍꯥꯟ ꯅꯣꯡꯕ ꯑꯃ ꯌꯥꯎꯈꯦꯅꯤ ꯃꯔꯨꯞ ꯑꯁ ꯏꯃꯥꯟꯅꯕꯒꯤ ꯀꯩꯅꯣꯅꯤ ꯂꯨꯍꯣꯡꯕꯅꯦ ꯆꯠꯂꯨꯔꯦ ꯑꯩꯁꯤꯦ ꯂꯨꯍꯣꯡꯕꯗꯣꯛ ꯆꯠꯂꯨꯔꯒ ꯃꯣꯏꯅꯗꯤ ꯆꯥꯛ ꯏꯁꯤꯡ ꯆꯔꯂꯁꯤ ꯍꯜꯂꯁꯤ ꯍꯥꯏꯔꯕ ꯑꯣ ꯐꯔꯦ ꯐꯔꯦ ꯍꯥꯏꯅ ꯂꯩꯊꯣꯛꯑꯦ ꯂꯩꯕꯗꯗꯤ ꯁꯨꯝ ꯃꯇꯝꯒꯤ ꯆꯠꯅꯕꯤꯁꯨ ꯈꯔ ꯁꯨꯝ ꯇꯧꯤ ꯂꯨꯗꯅ ꯊꯦꯡꯗꯣꯛꯈ꯭ꯔꯦꯅꯦ ꯇꯧꯔꯤꯁꯤ ꯑꯗꯩꯗꯤ ꯄꯨꯔꯥ ꯌꯨꯝ ꯍꯪꯀꯥꯟꯗꯗꯤ ꯐꯤꯕꯝ ꯑꯃ ꯇꯥꯗꯦꯗꯅ ꯀ ꯈꯨꯎ ꯉꯪꯉꯒ ꯑꯁ ꯅꯨꯃꯤꯠꯇ ꯇꯨꯝꯕ ꯌꯥꯗꯦ ꯀꯩꯅꯣ ꯅꯣꯡꯉꯥꯟꯜ ꯐꯥꯎꯕ ꯑꯗꯨꯝ ꯉꯥꯡ ꯂꯩ ꯀꯩꯅꯣ ꯑꯁ ꯐꯥꯏ ꯅꯨꯄꯤꯒꯁꯤ ꯄꯥꯛ ꯊꯤꯔꯨꯅꯨꯀꯣ ꯌꯥꯝ ꯋꯥꯕꯅꯤ ꯄꯥꯈꯪ ꯑꯣꯏꯕꯁꯤꯅ ꯅꯨꯡꯉꯥꯏ ꯍꯦꯟꯕꯅꯤ
ꯑꯗꯨ ꯊꯖꯦ ꯐꯔ ꯃꯥ ꯂꯩ ꯌꯥꯝ ꯇꯥꯑꯣꯁꯤ
ꯎꯝ ꯑꯗꯨ ꯑꯗꯨꯅꯤ ꯑꯗꯨꯅꯕꯨ ꯐꯔꯝꯃꯦ ꯑꯗꯨ ꯑꯃꯔꯣꯝꯗꯁꯨ ꯈꯔ ꯂꯥꯡꯕ ꯈꯣꯠꯄ ꯈꯔꯗꯤꯦ ꯍꯟꯊꯕ ꯃꯣꯏꯅ ꯈꯔ ꯐꯥꯖꯤꯜꯂꯝꯅꯤꯅ ꯑꯃꯔꯣꯝꯗꯁꯨ ꯐꯕ ꯑꯃꯔꯣꯝꯗꯁꯨ ꯑ ꯈꯪꯗꯦ ꯄꯣꯠ ꯍꯥꯏꯕꯁꯨ ꯍꯤꯔꯝ ꯈꯨꯗꯤꯡꯃꯛꯇ ꯑꯐꯕꯁꯨ ꯂꯩ ꯃꯥꯏ ꯐꯠꯇꯕꯁꯨ ꯂꯩ ꯍꯥꯏꯕꯗꯨꯅꯤꯨꯞ ꯇꯧꯔꯤ
ꯄꯨ ꯆꯂꯤ ꯍꯥꯏ ꯍꯤꯗꯥ ꯊ ꯐ ꯌꯥ ꯇꯧꯔ ꯃꯥꯔ
ꯑꯁꯨꯝ ꯃꯤꯌꯥꯝ ꯄꯨꯟꯕꯅꯤꯅ ꯃꯌꯥꯝꯅ ꯇꯧꯁꯤ ꯇꯧꯁꯤ ꯑꯃ ꯑꯅꯤ ꯑꯃ ꯑꯅꯤ ꯁꯨꯝ ꯇꯧꯔꯗ ꯍꯦꯛꯇ ꯌꯥꯗꯦꯅ ꯃꯌꯥꯝ ꯌꯦꯡ ꯍꯦꯟꯖꯤꯟꯈꯤꯅꯤ ꯑꯁ ꯀꯥꯏꯗꯒꯤ ꯑꯗꯨꯗꯩꯗꯤ ꯑꯗꯨꯝ ꯋꯥꯈꯜ ꯕ꯭ꯔꯦꯟ ꯀꯩꯀ ꯆ ꯑꯣꯏꯈꯤꯕꯗꯒꯤ ꯊꯣꯛꯄ ꯑꯃ ꯇꯧꯔ ꯂꯨꯍꯣꯡ ꯆꯠꯄꯩ ꯈꯣꯡꯒꯥꯎ ꯐꯩ ꯀ ꯄꯨꯂꯞ ꯆꯨ ꯂꯩꯔꯝꯗꯅ ꯑꯁ ꯀꯩꯅꯣꯝ ꯃꯑꯣꯡ ꯑꯃ ꯇꯥꯝꯗ꯭ꯔꯤꯅꯦ ꯑꯩꯈꯣꯏꯅꯕꯨꯗꯤ ꯀꯔꯤꯝ ꯈꯟꯗꯕ ꯌꯨꯝ ꯍꯟꯖꯤꯟ ꯀꯥꯟꯗꯗꯤ ꯃꯣꯏꯅ ꯁꯛ ꯎ ꯀꯥꯟꯗ ꯁꯛ ꯎꯕꯒ ꯃꯣꯏꯗꯨ ꯑꯣ ꯀꯔꯤꯅꯣ ꯃꯥꯅ ꯇꯧꯔꯤꯁꯦ ꯍꯥꯏꯅ ꯈꯟꯕꯗꯣ ꯑꯗꯨꯅꯤ ꯃꯣꯏꯅ ꯇꯧꯔꯤꯁꯦ
ꯁꯨ ꯆꯝꯁꯨ ꯃ ꯊꯤ ꯑꯣꯏ ꯑꯃꯔꯗꯤ ꯅ ꯑ ꯑꯗꯨ ꯋꯥꯔꯤꯁꯦ ꯃꯔꯗꯤ ꯋꯥꯗꯧꯅ ꯃꯇꯝꯗꯨꯅ ꯁꯥꯎꯕ ꯍꯥꯏꯁꯦ ꯃꯁꯥ ꯌꯥꯝ ꯇꯥꯕꯅꯤ
ꯃꯥꯅꯤ ꯃꯥꯅꯤ ꯃꯔꯨꯞ ꯑꯗꯨꯅꯤ ꯁꯥꯎꯕ ꯍꯥꯏꯁꯦ ꯍꯣꯏ ꯑꯗꯨ ꯐꯔꯦꯗ ꯃꯔꯨꯞ ꯍꯣꯏ ꯃꯇꯝꯗꯨ ꯊꯤꯡꯖꯤꯟꯒꯅꯤ ꯃꯔꯨꯞ ꯑꯩꯁꯨ ꯂꯣꯏꯁꯤꯜꯂꯒ ꯊꯣꯛꯂꯛꯄꯗ ꯐꯗꯧ ꯃꯥꯜꯂꯦꯗ ꯃꯔꯨꯞ
ꯀꯩ ꯀ ꯆꯁꯕ ꯆꯠꯁꯤꯒꯕ ꯆꯁꯕꯤ ꯕꯣꯔꯥ ꯑꯥ ꯁꯨ ꯑ ꯁꯤꯗꯦ
ꯍꯣꯏ ꯆꯥꯁ ꯑꯗꯨꯒ ꯆꯉꯥꯡ ꯑꯍꯥꯎꯕꯗꯨ ꯈꯔ ꯆꯤꯅꯤ ꯊꯨꯝ ꯊꯨꯝꯅ ꯊꯛꯑꯒ ꯕꯣꯔꯥꯗꯨꯨꯝꯕꯒ ꯆꯥꯔꯁꯤ ꯆꯞ ꯆꯥꯔꯅꯤ ꯃꯔꯨꯞ
ꯄ ꯍꯥꯏ ꯇꯔꯦꯗ ꯍꯣꯏ ꯐꯔꯦꯁꯤꯒꯤꯗꯤ ꯊꯝꯃꯒꯦ ꯑꯣ ꯑꯗꯨꯁꯥꯏꯁꯤ ꯂ ꯑꯩꯁꯨ ꯀꯟ ꯀ ꯑ
ꯎꯝ ꯎꯝ ꯍꯣꯏ ꯍꯣꯏ